ꯇꯥꯔꯕ
ꯇꯥꯔꯦ ꯇꯥꯔꯦ ꯇꯥꯔꯦꯀꯣ ꯍꯥꯑꯣ ꯀꯩꯅꯣ ꯉꯥꯏꯍꯥꯛꯇꯪ ꯔꯤꯖꯅꯤꯡ ꯈꯣꯠꯂꯝꯕꯅꯤꯅ ꯍꯧꯖꯤꯛꯇꯤ ꯈꯣꯠꯄ ꯂꯣꯏꯔꯦ
ꯑꯣ ꯆꯥꯛꯇꯤ ꯀꯩ ꯌꯦꯟꯁꯥꯡ ꯆꯥꯔꯒꯦ
ꯆꯥꯛꯇꯤ ꯉꯁꯤꯗꯤ ꯀꯩꯅꯣ ꯑꯂꯨꯒ ꯀꯣꯕꯤꯗꯣ ꯐ꯭ꯔꯥꯏ ꯇꯧꯔ ꯆꯥꯔꯦ
ꯍꯥꯏ
ꯍꯣꯏꯗꯤ
ꯑꯩꯈꯣꯏꯒꯤ ꯑ ꯀꯥꯡꯁꯣꯏ ꯆꯥꯏꯌꯦ ꯉꯥ ꯉꯥ ꯑꯃ ꯉꯧꯔꯦ ꯑꯗꯨꯒ
ꯑꯣ ꯄꯨꯡ ꯄꯨꯡ ꯀꯌꯥꯗ ꯍꯜꯂꯛꯀꯦ ꯅꯪ ꯊꯕꯛ ꯆꯠꯄꯗꯣ
ꯎꯝ
ꯄꯨꯡ ꯀꯌꯥꯗ ꯍꯜꯂꯛꯀꯦ ꯉꯁꯥꯏ ꯊꯕꯛ ꯆꯠꯄꯗꯣ
ꯉꯁꯥꯏ ꯑꯗꯨꯝ ꯉꯟꯅ ꯍꯜꯂꯛꯑꯦ ꯀꯨꯏꯅ ꯂꯩꯇ꯭ꯔꯦ ꯑꯗꯨꯒ ꯑꯗꯨꯝ ꯍꯜꯂꯛꯑꯦ ꯊꯕꯛꯇꫭ ꯃꯣꯏꯒꯤꯗꯣ ꯍꯥꯟꯅ ꯑꯩꯈꯣꯏꯗꯣ ꯆꯥꯡꯌꯦꯡ ꯀꯩꯀꯩ ꯇꯧꯔꯒ ꯈꯜꯂꯗꯤ ꯅꯨꯃꯤꯠ ꯅꯤꯐꯨ ꯃꯉꯥꯅꯤꯒꯤ ꯑ ꯄꯩꯁꯥ ꯇꯤꯡꯗꯕꯤꯗ ꯇꯝꯕꯤꯕ ꯈꯣꯠꯄ ꯇꯧꯕꯅꯤ ꯍꯥꯏꯌꯦ ꯑꯗꯨꯒ ꯊꯕꯛ ꯃꯐꯝꯗꯣ ꯊꯥꯅꯤ ꯍꯥꯏ
ꯑꯣ ꯐꯥꯏꯅꯦ
ꯎꯝ ꯑ ꯊꯕꯛꯇꯣ ꯑꯗꯨꯁꯨ ꯐꯩꯌꯦ ꯑꯗꯨ ꯑꯣꯏꯔꯁꯨ ꯇꯨꯡ ꯀꯣꯏꯕ ꯊꯕꯛꯇꯤ ꯄꯥꯝꯃꯦ
ꯍꯣꯏ ꯑꯗꯨꯅ ꯍꯣꯏ ꯍꯣꯏ ꯄꯨꯡ ꯀꯌꯥꯗ
ꯍꯧꯖꯤꯛ ꯑ ꯀꯩꯀꯩ ꯊꯥꯕꯒꯤ ꯀꯩꯅꯣ ꯇꯧ ꯄꯥ ꯈꯣꯠ ꯇꯧꯔꯤꯒꯦ ꯀꯩꯅꯣꯗꯤ ꯎꯝ
ꯀꯔꯤ ꯍꯥꯏꯕ
ꯄꯔꯤꯈꯥ ꯑꯇꯣꯞꯄ ꯄꯔꯤꯈꯥ ꯁꯨꯝ ꯀꯩꯀꯩ ꯊꯥꯕꯒꯤ ꯂꯥꯏꯔꯤꯛ ꯀꯩꯀꯩ ꯄꯥ ꯈꯣꯠ ꯇꯧꯒꯦ
ꯑꯣ ꯑꯩꯗꯤ ꯀꯩꯅꯣ ꯕꯦꯡꯒꯤ ꯉꯥꯛꯇꯪ ꯄꯥꯏꯌꯦꯗꯤ ꯑꯅꯝ ꯑꯌꯥꯝꯕ
ꯑꯣ
ꯕꯦꯡꯒꯤ ꯉꯥꯛꯇꯪꯀꯣ ꯍꯥꯏꯕꯗꯤ ꯋꯥ ꯀꯩꯅꯣ ꯁꯤꯂꯦꯕꯁꯇꯨ ꯃꯥꯟꯅꯕꯀꯣ ꯕꯦꯡꯒꯤ ꯄ꯭ꯔꯤꯄꯦꯌꯔ ꯇꯧꯔꯗꯤ ꯖꯦꯅꯔꯦꯜ ꯏꯁꯇꯗꯤꯁ ꯌꯥꯎꯗꯦꯕ ꯕꯦꯡꯗꯗꯤ ꯑꯗꯨꯕꯨ ꯅꯪꯅ ꯑꯦꯁ ꯑꯦꯁ ꯁꯤ ꯑꯦꯁ ꯑꯦꯁ ꯁꯤ ꯁꯤꯖꯦꯜꯒꯨꯝꯕ ꯇꯧꯔꯒꯗꯤ ꯖꯦꯅꯔꯦꯜ ꯁ꯭ꯇꯗꯤꯁ ꯌꯥꯎꯋꯦꯕ ꯆꯖꯤ ꯀꯦꯒꯨꯝꯕ ꯌꯥꯎꯋꯦꯕ ꯑꯗꯨ ꯕꯦꯡꯒꯤꯗ ꯑꯝꯇ ꯌꯥꯎꯗꯦ
ꯑꯪꯀꯜꯒꯨꯝꯕꯗꯤ ꯌꯥꯎꯗꯕ꯭ꯔꯥ
ꯑꯪꯒꯥꯒꯨꯝꯕ꯭ꯔꯣ
ꯎꯝ
ꯌꯥꯎꯋꯦ ꯌꯥꯎꯋꯤ ꯌꯥꯎꯋꯤ ꯌꯥꯎꯋꯦ ꯑꯗꯨꯕꯨ ꯁꯞꯖꯦꯛ ꯖꯤ ꯀꯦ ꯍꯥꯏꯅ ꯄꯥꯏꯒꯅꯦꯕꯀꯣ ꯁꯤꯖꯤꯦꯜꯗꯗꯤ ꯁꯞꯖꯦꯛ ꯑꯃ ꯑꯦꯛꯁꯇ꯭ꯔꯥ ꯍꯥꯞꯄ
ꯑꯥ
ꯑꯗꯨ ꯕꯦꯡꯒꯤꯗꯤ ꯖꯤ ꯀꯦ ꯌꯥꯎꯗꯦ ꯏꯪꯂꯤꯁ ꯔꯤꯖꯅꯤꯡ ꯃꯦꯠꯁ
ꯎ ꯑꯗꯨꯗꯤ ꯌꯥꯝꯗꯦꯅꯦ ꯁꯤꯦꯂꯦꯕꯁꯇꯤ ꯌꯥꯝꯌꯥꯝꯕ ꯑꯣꯏꯔꯔꯣꯏ
ꯍꯣꯏ ꯑꯗꯣ ꯄꯦꯇꯔꯟꯗꯤ ꯂꯣꯏ ꯃꯥꯟꯅꯩꯑꯕꯀꯣ ꯅꯪꯅ ꯕꯦꯡ ꯑꯦꯁ ꯕꯤ ꯑꯥꯏꯒꯤ ꯑꯣꯏꯔꯣ ꯑꯥꯏ ꯕꯤ ꯄꯤ ꯑꯦꯁ ꯀ ꯑꯣꯏꯔꯣ ꯑꯥꯔ ꯕꯤ ꯑꯥꯏꯒꯤ ꯑꯣꯏꯔꯣ ꯃꯣꯏ ꯄꯦꯇꯔꯟ ꯆꯞ ꯃꯥꯟꯅꯩꯕꯒꯣ ꯀꯣꯏꯁꯟꯒꯤ ꯂꯦꯕꯦꯜꯗꯣ ꯑꯗꯨꯝ ꯈꯦꯠꯅꯕꯒꯤ ꯋꯥꯅꯦꯕ ꯂꯨꯕꯒꯤ ꯂꯦꯕꯦꯜ
ꯃꯣꯏ ꯌꯥꯝꯅ ꯀꯧꯕ ꯃꯥꯜꯂꯤꯃꯤ
ꯑꯥꯔ ꯕꯤ ꯑꯥꯏꯒꯤꯀꯣ ꯐ ꯀ꯭ꯔꯦꯠ ꯕꯤꯒꯤꯗ ꯃꯦꯅꯦꯖꯔꯒꯤꯗꯣ
ꯎꯝ ꯑꯗꯣ ꯑꯥꯔ ꯕꯤ ꯑꯥꯏꯁꯦ ꯂꯨꯕꯗꯤ ꯃꯥꯜꯂꯦ ꯌꯥꯝꯅ ꯂꯨꯕꯒꯤ ꯃꯑꯣꯡꯗ
ꯍꯣꯏ ꯃꯦꯅꯦꯖꯔ ꯂꯦꯚꯦꯜꯗꯨ ꯂꯨꯏꯌꯦ ꯑꯗꯣ ꯃꯦꯅꯦꯖꯔꯗꯤ ꯑꯃꯨꯛꯀ ꯁꯤꯂꯦꯕꯁ ꯇꯣꯡꯉꯥꯜꯂꯦ ꯃꯥꯒꯤꯗꯤ ꯍꯥꯏꯕꯗꯤ ꯄ꯭ꯔꯤꯂꯤꯌꯝꯁꯇ ꯅꯪ ꯃꯦꯠꯁꯁꯨ ꯄꯥꯏꯒꯅꯤ ꯀꯣ ꯏꯪꯂꯤꯁꯁꯨ ꯄꯥꯏꯈꯤꯅꯤ ꯑꯗꯨꯒ ꯐꯥꯏꯅꯥꯟꯁꯁꯨ ꯄꯥꯏꯈꯤꯅꯤ ꯏꯀꯣꯅꯣꯃꯤꯁꯨ ꯄꯥꯏꯈꯤꯅꯤ ꯏꯪꯂꯤꯁꯁꯨ ꯄꯥꯏꯅꯤ ꯃꯉꯥ ꯄꯥꯏ
ꯌꯥꯝꯃꯤꯍꯦ ꯑꯗꯨꯗꯤ
ꯍꯣꯏ ꯑꯗꯨꯒ ꯄꯦꯄꯔ ꯇꯨꯗ ꯃꯦꯟꯁꯇ ꯅꯪ ꯀꯩꯅꯣ ꯃꯦꯠꯁ ꯄꯥꯏꯔꯔꯣꯏ ꯔꯤꯖꯅꯤꯡꯁꯨ ꯄꯥꯏꯔꯔꯣꯏ ꯎꯝ ꯏꯪꯂꯤꯁ ꯄꯥꯏꯒꯅꯤ ꯐꯥꯏꯅꯥꯟꯁ ꯄꯥꯏꯒꯅꯤ ꯑꯗꯨꯒ ꯏꯀꯣꯅꯣꯃꯤ ꯄꯥꯏꯒꯅꯤ
ꯂꯣꯏꯅ ꯑꯗꯨꯝ ꯄꯥꯕꯒꯤ ꯃꯑꯣꯡꯅꯦ ꯑꯥꯔ ꯄꯁꯦ
ꯍꯣꯏ ꯑꯗꯨꯒ ꯏꯟꯇꯔꯚꯤꯌꯨ ꯂꯥꯁꯇ ꯀꯣ
ꯑꯗꯣ ꯑꯥꯏ ꯕꯤ ꯄꯤ ꯑꯦꯁ ꯍꯥꯏꯕ ꯑꯗꯨꯅ ꯀꯃꯥꯏꯅ
ꯑꯥꯏ ꯕꯤ ꯄꯤ ꯑꯥꯏ ꯕꯤ ꯄꯤ ꯑꯦꯁ ꯄꯤ ꯑꯣ ꯄꯤ ꯑꯣ ꯂꯦꯚꯦꯜꯒꯤ ꯂꯩꯑ ꯀ꯭ꯂꯥꯛꯀꯤ ꯂꯩꯑ ꯀꯣ ꯑꯗꯣ ꯑꯥꯏ ꯕꯤ ꯕꯤ ꯑꯦꯁꯀꯤꯅꯗꯤ ꯁꯄꯣꯁ ꯑꯦꯛꯖꯥꯝꯄꯜ ꯌꯨꯅꯤꯌꯟ ꯕꯦꯡꯀꯨꯝꯕ ꯌꯨꯀꯣ ꯕꯦꯡꯀꯨꯝꯕ ꯄꯟꯖꯥꯕ ꯕꯦꯡꯒꯨꯝꯕ ꯑꯁꯤꯗ ꯊꯕꯛ ꯇꯧꯒꯗꯧꯕ
ꯎꯝ ꯑꯣ ꯑꯗꯨ ꯑꯦꯁ ꯕꯤ ꯑꯥꯏꯅ ꯑꯃꯨꯛ ꯇꯣꯡꯉꯥꯟꯈꯤꯗꯣꯏꯅꯦꯕ
ꯍꯍꯣꯏ ꯑꯦꯁ ꯕꯤ ꯑꯥꯏꯒꯤꯅꯗꯤ ꯇꯣꯉꯥꯟꯕ ꯑꯦꯁ ꯕꯤ ꯑꯥꯏꯒꯤꯅ ꯈꯤꯇꯪ ꯂꯨꯏ ꯑꯃꯨꯛꯀ ꯂꯦꯕꯜꯗꯨꯀꯣ ꯑꯥꯏ ꯕꯤ ꯄꯤ ꯑꯦꯁꯄꯨꯗꯤ
ꯑꯗꯣ ꯆꯞ ꯃꯥꯟꯅꯩꯗ ꯃꯥꯒꯤ ꯑꯦꯁ ꯕꯤ ꯑꯥꯏ ꯑꯥꯏ ꯕꯤ ꯄꯤ ꯑꯦꯁ ꯁꯤꯂꯦꯕꯁꯇ ꯏꯪꯂꯤꯁ ꯔꯤꯖꯅꯤꯡ ꯃꯦꯠꯁ ꯀꯝꯄꯜꯁꯔꯤ ꯅꯪ ꯀ꯭ꯂꯥꯛ ꯊꯥꯔꯁꯨ ꯄꯤ ꯑꯣ ꯊꯥꯔꯁꯨ ꯑꯗꯨꯝ ꯄꯥꯏꯒꯅꯤ ꯑꯗꯣ ꯑꯗꯨꯒꯤ
ꯑꯩꯒꯤ ꯑꯩꯒꯤ ꯏꯅꯥꯎꯄꯥ ꯑꯃꯁꯨ ꯍꯟꯗꯛ ꯑꯥꯔ ꯕꯤ ꯑꯥꯏꯒꯤ ꯊꯥꯅꯦꯗ ꯃꯥꯗꯣ ꯍꯧꯖꯤꯛ ꯀꯟꯅ ꯄꯥ ꯈꯣ ꯇꯧꯔꯤ ꯑꯗꯨ ꯑꯩꯉꯣꯟꯗꯁꯨ ꯊꯥꯎꯑꯣꯗꯤ ꯍꯥꯏꯔ
ꯑꯣ ꯑꯥꯔ ꯕꯤ ꯑꯥꯏ ꯒ꯭ꯔꯦꯠ ꯄꯤꯔꯣ
ꯎꯝ ꯂꯨꯔꯝꯗꯧ ꯃꯥꯟꯕꯗꯨꯗ ꯇꯟꯗꯅ ꯁꯨꯝ ꯈꯜꯂꯒ ꯂꯩ
ꯎꯝ ꯅꯎꯄꯥꯗꯤ ꯀꯔꯤ ꯇꯝꯕꯤꯒꯦ ꯍꯧꯖꯤꯛꯀꯥꯟ
ꯃꯥ ꯍꯟꯗꯛ ꯒ꯭ꯔꯦꯖꯨꯑꯦꯁꯟ ꯂꯣꯏꯔꯦ ꯑꯗꯨꯒ ꯃꯈꯥꯗꯤ ꯇꯧꯅꯤꯡꯗ꯭ꯔꯦ ꯄꯔꯤꯈꯥ ꯀꯩ ꯀꯩ ꯊꯥꯒꯦ ꯈꯣꯠꯀꯦ ꯍꯥꯏꯔꯦ
ꯎꯝ ꯍꯧꯖꯤꯛꯀꯣ ꯑꯥꯔ ꯕꯤ ꯑꯥꯏ ꯑꯦꯁꯤꯁꯇꯦꯟ ꯂꯩꯕꯅꯦ ꯗꯤꯁꯦꯝꯕꯔ ꯑꯥꯔꯕꯤ ꯑꯥꯏ ꯑꯦꯁꯤꯁꯇꯦꯟ ꯀꯣ ꯀ꯭ꯂꯛ ꯑꯥꯔ ꯕꯤ ꯑꯥꯏ ꯀ꯭ꯂꯥꯛ ꯂꯦꯕꯦꯜꯒꯤ ꯀ꯭ꯂꯥꯛꯀꯤꯀꯣ ꯃꯦꯅꯦꯖꯔꯒꯤ ꯅꯠꯇꯕ ꯀ꯭ꯂꯥꯛꯀꯤ ꯀꯣ
ꯎꯝ
ꯑꯗꯨ ꯑ ꯑꯣ ꯅꯣꯕꯦꯝꯕꯔ ꯗꯤꯁꯦꯝꯕꯔ ꯋꯥꯋꯥꯏꯗ ꯊꯣꯛꯄꯅꯦ ꯅꯣꯇꯤꯐꯤꯀꯦꯁꯟꯗꯣ
ꯂꯥꯏꯕꯅꯦ ꯀꯣꯏꯁꯟꯗꯤ ꯌꯥꯝ ꯂꯥꯏꯕ ꯑꯗꯨ ꯃꯥꯔꯛꯁꯇꯨ ꯅꯥꯏꯟꯇꯤ ꯅꯥꯏꯟꯇꯤ ꯐꯥꯏꯚꯨꯝꯕ ꯁꯀꯣꯔ ꯇꯒ ꯇꯧꯕ ꯍꯟꯗ꯭ꯔꯦꯠꯇ ꯀꯣꯏꯁꯟ ꯂꯥꯏꯕꯅꯤꯅꯀꯣ ꯅꯠꯇ꯭ꯔꯗꯤ ꯁꯂꯦꯛꯁꯟꯗꯨ ꯐꯪꯗꯕ
ꯑꯗꯨ ꯀꯝꯄꯤꯇꯤꯁꯟꯁꯨ ꯋꯥꯡꯉꯝꯃꯤ
ꯍꯣꯏ ꯀꯝꯄꯤꯇꯤꯁꯟ ꯋꯥꯡꯉꯦ ꯑꯥꯔ ꯕꯤ ꯑꯥꯏꯒꯤꯗꯤ ꯌꯥꯝ ꯄ꯭ꯔꯦꯁꯇꯤꯖꯤꯁ ꯖꯣꯕꯅꯦꯕꯀꯣ
ꯑꯥ
ꯀꯝꯄꯤꯇꯤꯁꯟꯗꯤ ꯋꯥꯡꯉꯤ ꯍꯔꯕꯤ ꯌꯥꯏ ꯄꯨꯝꯕꯗꯤ
ꯁꯦꯟꯇꯔꯗꯤ ꯑꯩꯈꯣꯏ ꯁꯤꯗ ꯂꯩꯔꯝꯃꯣꯏꯀꯣ ꯑꯇꯣꯞꯄ ꯃꯐꯝ ꯃꯐꯝꯗ ꯑꯣꯏꯅ ꯊꯝꯃꯃꯅꯤ
ꯑꯥꯔ ꯕꯤ ꯑꯥꯏꯗꯤ ꯏꯝꯐꯥꯜꯗꯁꯨ ꯂꯩꯅ
ꯎꯝ
ꯎꯝ ꯑꯦ ꯑꯥꯔ ꯄꯤ ꯑꯦꯁ ꯁꯦꯟꯇꯔ ꯑꯦꯛꯖꯥꯝ꯭ꯔꯣ ꯅꯪ ꯍꯥꯏꯕꯁꯦ ꯑꯦꯛꯖꯥꯝ ꯁꯦꯟꯇꯔꯗ ꯑꯗꯨ ꯏꯝꯐꯥꯜꯗ ꯂꯣꯏ ꯊꯥꯕ ꯌꯥꯏꯌꯦ ꯐꯗꯅ ꯊꯃꯤ ꯍꯥꯏꯏ ꯐꯤꯖꯤꯇꯤ ꯐꯦꯛꯇꯔ ꯊꯥꯗ꯭ꯔꯤꯕ ꯑꯃꯁꯨ
ꯎꯝ
ꯎꯝ ꯇ꯭ꯔꯥꯏ ꯇꯧꯕ ꯌꯥꯏ ꯇ꯭ꯔꯥꯏ ꯇꯧꯕ ꯌꯥꯏ
ꯎꯝ ꯑꯩꯁꯨ ꯌꯦꯡꯁꯤꯜꯂꯒꯦ ꯑꯗꯨꯗꯤ ꯇꯣꯞꯄꯁꯨ ꯍꯥꯏꯔꯞ ꯌꯦꯡꯉꯒ ꯁꯂꯣꯛꯇꯣ ꯊꯕꯛꯁꯨ ꯇꯧꯅꯤꯡꯉꯦ ꯑꯗꯨ ꯑꯣꯏꯔꯁꯨ ꯇꯨꯡ ꯀꯣꯏꯕ ꯊꯕꯛꯅꯗꯤ ꯐꯔꯛꯇꯣꯏꯕ
ꯍꯣꯏ
ꯈꯪꯗꯦ ꯀꯃꯥꯏ ꯀꯃꯥꯏꯅ ꯇꯧꯗꯦꯅꯣꯗ
ꯑꯦꯛꯖꯥꯝꯖꯤꯛ ꯀꯩꯅꯣ ꯃꯦꯠꯁꯀꯨꯝꯕ ꯔꯤꯖꯅꯤꯡꯒꯨꯝꯕ ꯌꯨꯇ꯭ꯌꯨꯕꯇ ꯑꯗꯨꯝ ꯌꯦꯡꯉꯣ ꯃꯣꯏ ꯆꯦꯟꯅꯜ ꯊꯥꯒꯠꯄꯅꯦꯕꯀꯣ ꯀ꯭ꯂꯥꯁꯀꯨꯝꯕ
ꯎꯝ
ꯎꯝ ꯍꯧꯖꯤꯛ ꯔꯤꯖꯅꯤꯡ ꯄꯨꯝꯕꯒꯤ ꯑꯥꯗꯥ ꯇ꯭ꯋꯦꯟꯇꯤ ꯐꯣꯔ ꯏꯟꯇꯨ ꯁꯚꯦꯟ ꯆꯦꯅꯦꯜꯗꯣ ꯈꯪꯕ꯭ꯔꯥ
ꯑꯥ ꯈꯪꯉꯦ
ꯑꯥ ꯑꯗꯨꯒꯨꯝꯕꯗ ꯍꯤꯟꯗꯤꯗꯤ ꯈꯪꯕ꯭ꯔꯣ ꯅꯪ ꯍꯤꯟꯗꯤ ꯃꯔꯣꯟ ꯇꯥꯕ꯭ꯔ
ꯍꯤꯟꯗꯤꯁꯦ ꯂꯧꯁꯤꯟꯕꯗꯤ ꯉꯝꯃꯦ ꯑꯗꯣ ꯉꯥꯡꯊꯣꯛꯄꯗꯤ
ꯍꯣꯏ ꯑꯗꯨ ꯄꯨꯝ ꯃꯗ ꯑꯦꯁ ꯕꯤ ꯑꯥꯏ ꯀ꯭ꯂꯥꯛ ꯔꯤꯖꯅꯤꯡ ꯐꯣꯔ ꯑꯦꯁ ꯕꯤ ꯑꯥꯏ ꯀ꯭ꯂꯥꯛꯀꯨꯝꯕ ꯀꯣ ꯄꯔꯤꯂꯤꯌꯝꯁ ꯂꯦꯚꯦꯜꯒꯤ ꯌꯦꯡꯉꯒ ꯄꯥꯎ ꯑꯩꯅꯁꯨ ꯂꯤꯡ ꯁꯤꯌꯔ ꯇꯧꯕꯤꯕ ꯌꯥꯏꯗꯅ ꯅꯪꯉꯣꯟꯗ
ꯌꯥꯏ
ꯚꯗꯤꯑꯣꯒꯨꯝꯕꯗꯣ ꯑꯩ ꯑꯩꯉꯣꯟꯗ ꯌꯥꯝ ꯁꯦꯐ ꯇꯧꯔꯒ ꯊꯝꯃꯦꯕ ꯑꯩꯅꯀꯣ
ꯌꯥꯏꯌꯦ ꯑꯗꯨ ꯑꯣꯏꯔꯁꯨ ꯑꯗꯨ ꯇꯧꯔꯗꯤ ꯀꯣꯔꯁ ꯀꯨꯝꯕ ꯍꯥꯟꯅ ꯌꯥꯎꯕꯅꯗꯤ ꯐꯠꯇ꯭ꯔꯥ ꯊꯥ ꯇꯔꯨꯛ ꯀꯨꯝꯕ ꯀꯩꯒꯨꯝꯕꯒꯤ ꯍꯥꯏꯗꯤ ꯍꯧꯖꯤꯛꯀꯤ ꯑꯗꯨ ꯇꯧꯒꯦ ꯍꯥꯏꯔꯗꯤ ꯇꯥꯕ ꯈꯣꯠꯄ ꯀ꯭ꯂꯥꯁ ꯇꯧꯕꯗꯣ
ꯍꯣꯏ ꯅꯪ ꯌꯨꯇ꯭ꯌꯨꯕꯇꯒꯤ ꯑꯗꯨꯝ ꯀ꯭ꯂꯥꯁ ꯇꯧꯕ ꯌꯥꯏꯗ ꯅꯪꯅ ꯁꯤ ꯄꯦꯠ ꯇꯧꯗ꯭ꯔꯁꯨꯀꯣ ꯄꯦꯗ ꯀ꯭ꯂꯥꯁ ꯅꯠꯇ꯭ꯔꯁꯨ ꯖꯁ ꯐ꯭ꯔꯤ ꯀ꯭ꯂꯥꯁ ꯌꯨꯇ꯭ꯌꯕꯇ ꯐꯪꯉꯤꯗ ꯐꯥꯔꯁꯇ ꯐ꯭ꯔꯤ ꯀ꯭ꯂꯥꯁ ꯌꯥꯎꯕ ꯄꯦꯗ ꯀ꯭ꯂꯥꯁ ꯗꯥꯏꯔꯦꯛ ꯌꯥꯎꯕꯗꯨ ꯅꯪ ꯈꯤꯇꯪ ꯚꯥꯞ ꯇꯥꯕ ꯋꯥꯒꯅꯤ ꯀꯒꯦꯠꯁꯞ ꯇꯧꯕ ꯋꯥꯡꯉꯅꯦꯕ ꯑꯗꯣ ꯐ꯭ꯔꯤ ꯀ꯭ꯂꯥꯁ ꯌꯥꯎꯋꯣ ꯑꯗꯨꯝ ꯌꯨꯇ꯭ꯌꯨꯕꯇ ꯂꯩꯕ ꯚꯤꯗꯤꯑꯣꯁꯤꯡꯗꯣ ꯑꯩꯅ ꯊꯥꯕꯤꯒꯦ ꯑꯗꯨꯝ ꯅꯪꯉꯅꯤ ꯌꯦꯡꯉꯣ
ꯑꯩꯈꯣꯏꯗ ꯍꯩꯕ ꯍꯦꯟꯒꯠꯀꯅꯤ ꯀꯣ
ꯍꯣꯏ ꯇꯦꯖ ꯊꯥꯕꯁꯤꯅ ꯅꯪꯒꯤ ꯏꯁꯄꯤꯠ ꯏꯝꯄ꯭ꯔꯨꯚ ꯇꯧꯕ ꯏꯁꯄꯤꯠꯇꯨ ꯊꯨꯃꯟꯕ ꯎꯝ ꯃꯣꯛꯇꯦꯁꯀꯨꯝꯕ ꯍꯥꯏꯔꯀꯥꯟꯗ ꯃꯣꯛꯇꯦꯁꯀꯨꯝꯕ ꯇꯧꯒꯗꯧꯕꯀꯣ ꯎꯝ ꯑꯣ
ꯑꯩꯁꯨ ꯌꯦꯡꯁꯤꯟꯒꯦ ꯈꯔ
ꯑꯝ ꯋꯥꯕꯅꯤꯗ ꯑꯦꯛꯖꯥꯝ ꯊꯥꯕꯁ ꯇꯔꯥꯏ ꯇꯔꯥꯏꯒꯤ ꯊꯕꯛ ꯅꯠꯊꯦ
ꯇ ꯑꯩꯅ ꯑꯩꯅ ꯉꯥꯡꯕꯁꯤ ꯑꯗꯨꯝ ꯇꯥꯕ ꯅꯠꯇ꯭ꯔꯣ
ꯐꯖꯅ ꯇꯥꯏꯌꯦ
ꯑꯦꯁꯨ ꯇꯥꯔꯦ ꯇꯥꯔ ꯑꯣꯂꯣꯝ ꯈꯪꯕꯤ
ꯍꯥ
ꯑꯁ ꯍꯧꯖꯤꯛꯇꯤ ꯀꯩꯗꯧꯔꯤꯅꯣ
ꯍꯧꯖꯤꯛꯇꯤ ꯑꯩꯖꯨ ꯀꯩꯅꯣ ꯑꯗꯨꯝ ꯄꯣꯊꯥꯔꯤꯌꯦꯗ
ꯎꯝ ꯂꯥꯏꯔꯤꯛꯀꯨꯝꯕ ꯌꯥꯝ ꯊꯦꯡ ꯊꯦꯡ ꯄꯥꯔꯝꯗꯧ ꯃꯥꯜꯂꯦ
ꯍꯣꯏ ꯂꯥꯏꯔꯤꯛꯇꯤ ꯑꯗꯨꯝ ꯅꯨꯃꯤꯠ ꯑꯃꯗ ꯄꯨꯡ ꯑꯦꯠꯗꯤꯁ ꯐꯥꯏꯚ ꯄꯔꯁꯇꯤ ꯄꯥꯔꯦ ꯑꯗꯨꯝ
ꯎꯝ ꯂꯥꯏꯔꯤꯛ ꯌꯥꯝ ꯄꯥꯔꯗꯤ ꯉꯥꯎꯋꯦ ꯍꯥꯏꯕꯅꯤꯀꯣ
ꯍ ꯍ ꯑꯗꯨꯃꯥꯏ ꯍꯥꯏꯌꯦꯗꯨ ꯑꯩꯈꯣꯏꯒꯤ ꯂꯥꯏꯔꯤꯛ ꯄꯥꯕꯁꯤꯁꯨ ꯂꯥꯏꯔꯤꯛ ꯌꯥꯝ ꯄꯥꯔꯁꯨꯝ ꯃꯨꯀ ꯋꯥꯠꯂꯤꯟ ꯁꯤꯗꯒꯤ ꯍꯦꯟꯅ ꯄꯥꯗꯧꯅꯤꯅꯦ ꯑꯦꯛꯖꯥꯝꯁꯦ ꯐꯪꯕ ꯉꯝꯗꯦꯅꯦ ꯑꯩꯈꯣꯏꯉꯣꯟꯗ ꯃꯤꯅ ꯂꯥꯏꯔꯤꯛ ꯄꯥꯏꯌꯦ ꯂꯥꯏꯔꯤꯛ ꯄꯥꯏꯌꯦꯅꯤ ꯍꯥꯏꯒꯅꯤ ꯑꯦꯛꯖꯥꯝꯗꯤ ꯀ꯭ꯔꯦꯛ ꯇꯧꯕ ꯉꯝꯗꯦ ꯃꯥꯏꯟ ꯇꯧꯕꯅꯣ ꯈꯪꯗ꯭ꯔꯦ
ꯍꯝ ꯅ ꯄꯥꯔꯒ ꯄꯥꯔꯒ ꯑꯗꯨꯝ ꯈꯪꯗꯕ ꯃꯌꯥꯝ ꯊꯣꯛꯂꯛꯄꯅꯤꯗ
ꯍꯣꯏ ꯑꯗꯣ ꯑꯦꯛꯖꯥꯝ ꯑꯗꯨꯝ ꯄꯥꯗ꯭ꯔꯗꯤꯒꯣ ꯐꯣꯔꯃꯨꯂꯥ ꯃꯌꯥꯝ ꯌꯥꯝꯕꯅꯤꯅꯒꯣ ꯍꯦꯛꯇ ꯀꯥꯎꯕ ꯑꯗꯨꯒꯤ ꯑꯦꯕ꯭ꯔꯤꯗꯦ ꯔꯤꯚꯥꯏꯁ ꯈꯤꯗꯪ ꯈꯤꯗꯪ ꯈꯤꯗꯪ ꯑꯣꯏꯔꯁꯨ ꯄꯥꯕꯤꯒꯗꯧꯕ ꯅꯠꯇ꯭ꯔꯗꯤ
ꯎꯝ
ꯍꯦꯛꯇ ꯀꯥꯎꯒꯜꯂꯦꯕ ꯀꯣꯛꯁꯦ
ꯇꯨꯇꯤ ꯑꯩꯁꯨ ꯑꯩ ꯅꯨꯃꯤꯗꯥꯡ ꯊꯦꯡꯅ ꯊꯦꯡꯅ ꯑꯍꯤꯡ ꯂꯥꯏꯔꯤꯛ ꯄꯥꯕꯁꯦ ꯁꯤ ꯉꯝꯗꯤ ꯉꯝꯗꯦ ꯑꯌꯨꯛ ꯉꯟꯅ ꯄꯥꯕꯗꯤ ꯉꯝꯃꯤ
ꯑꯣ ꯑꯌꯨꯛꯇ ꯄꯥꯕꯅ ꯐꯩꯌꯦ ꯑꯌꯨꯛꯇ ꯄꯥꯕꯅ ꯐꯕꯅꯦ ꯑꯩꯈꯣꯏ ꯅꯥꯎꯒꯠ ꯄ ꯉꯝꯗꯕꯒꯤ ꯅꯨꯡꯗꯥꯡ ꯄꯥ ꯖꯒꯣ ꯋꯥꯅꯤꯗ
ꯃꯣꯔꯅꯤꯡ ꯉꯟ ꯉꯟꯅ ꯄꯥꯔꯤꯕ ꯇꯣꯏꯌꯤꯠ ꯗꯤ ꯆꯪꯉꯦ ꯀꯣꯛꯇ ꯅꯠꯇ꯭ꯔꯗꯤ ꯆꯪꯗꯦ
ꯗꯨꯅꯤ ꯃꯣꯔꯅꯤꯡꯗꯅ ꯍꯦꯟꯅ ꯃꯦꯃꯣꯔꯤꯗꯨ ꯐꯖꯕꯅꯦ ꯄꯥꯕꯗꯀꯣ ꯀꯣꯛꯇ ꯍꯦꯟꯅ ꯆꯪꯕꯅꯦ
ꯑꯍꯤꯡꯗ ꯄꯥꯕꯁꯤꯗꯤꯀꯣ ꯑꯗꯨꯝ ꯄꯥꯗꯤ ꯄꯥꯅꯦꯕ ꯑꯗꯨꯒ ꯀꯣꯛꯇ ꯀꯧꯏꯝ ꯈꯪꯉꯝꯃꯣꯏꯗ꯭ꯔꯤꯕ
ꯍꯣꯏ ꯑꯩꯁꯨ ꯍꯣꯁꯇꯦꯜ ꯂꯩꯕꯅꯤꯅ ꯑꯥꯐꯇꯔꯅꯨꯟꯒꯨꯝꯕꯗꯠ ꯄꯥꯕ ꯌꯥꯗꯦ ꯑꯉꯥꯡꯁꯤꯡꯁꯤ ꯌꯥꯝ ꯂꯥꯡꯕ
ꯎꯝ
ꯑꯗꯨꯒꯤ ꯅꯨꯡꯗꯥꯡꯗ ꯅꯨꯡꯗꯥꯡꯗꯗꯤ ꯂꯥꯡ ꯂꯥꯡꯗꯦꯕ ꯀꯤꯌꯥ ꯑꯗꯒꯤ ꯅꯨꯡꯗꯥꯡꯗ ꯄꯥꯕ ꯑꯗꯨꯒ ꯑꯌꯨꯛꯇꯤ ꯍꯨꯒꯠꯄ ꯉꯝꯗꯕ ꯑꯃꯨꯛꯀ ꯑꯃꯥꯏꯟ ꯇꯧꯕꯗꯨ ꯁ ꯍꯣꯅ
ꯄꯥꯔ ꯄꯥꯔꯗꯤ ꯌꯥꯏꯗ ꯑꯃ ꯑꯃ ꯑꯩꯈꯣꯏꯗ ꯍꯩꯅꯕ ꯃꯇꯝꯗ
ꯍꯣꯏ ꯑꯩ ꯍꯣꯁꯇꯦꯜꯁꯦ ꯌꯥꯝ ꯂꯩꯕ ꯅꯨꯡꯉꯥꯏꯔꯛꯇ꯭ꯔꯕ ꯌꯥꯝ ꯉꯥꯡꯃꯦ ꯑꯗꯨꯒꯤ ꯗꯦꯜꯍꯤꯗ ꯑꯣꯏꯅꯀꯣ ꯗꯦꯜꯍꯤꯗ ꯑꯣꯏꯅ ꯍꯣꯡꯉꯗ꯭ꯔ ꯍꯥꯏꯅ ꯈꯜꯂꯤꯌꯦ
ꯑꯣꯏꯔ ꯑꯗꯨ ꯑꯣꯏꯔꯁꯨ ꯌꯥꯏꯦ ꯑꯗꯨꯅꯗꯤ ꯐꯥꯗꯤ ꯐꯥꯕ ꯍꯦꯟꯗ
ꯎꯝ